ꯍꯂꯣ
ꯑꯣꯂ
ꯇꯥꯔꯔꯕꯣ
ꯍꯔ
ꯀꯩꯗꯧꯔꯤꯅꯣ
ꯐꯝꯃꯤ ꯅꯪꯗꯤ ꯀꯩꯗꯩꯅꯣ
ꯑꯩ ꯁꯅꯤ ꯂꯩ ꯆ ꯀꯦꯕꯣ
ꯆꯔꯦ ꯅꯪ ꯆꯕꯣ
ꯁꯥꯔꯤ ꯀꯩ ꯃꯊꯜ ꯆꯥꯒ
ꯍꯋꯥꯏ ꯆꯥꯏꯌꯦ ꯅꯪꯗꯤ
ꯆꯞ ꯃꯥꯟꯅꯔꯦꯅꯦ ꯑꯗꯨꯗꯤ
ꯎꯝ ꯋꯥꯀꯤꯡ ꯆꯂꯔꯣ ꯍꯧꯥꯎꯛꯇꯤ ꯊꯨꯝ ꯌꯥꯏ
ꯎ ꯑꯁꯨꯝ ꯉꯥꯏꯍꯥꯛꯇꯪ ꯁꯥꯃꯟꯕꯒꯤꯀꯣ ꯉꯥꯏꯍꯥꯛꯇꯪ ꯏꯪꯍꯟꯒꯦꯅ ꯃꯄꯥꯟ ꯊꯣꯛꯂꯛꯄꯅꯤꯗ
ꯎꯝ
ꯉꯁꯤꯒꯤ ꯀꯃꯥꯏ ꯀꯃꯥꯏ ꯇꯧꯕ
ꯉꯁꯤꯒꯤꯁꯨ ꯅꯨꯡꯉꯥꯏ ꯍꯜꯂꯣ
ꯇꯥꯏꯌꯦ
ꯁꯤꯗꯤ ꯁꯨꯝ ꯅꯨꯡꯉꯥꯏ ꯅꯪꯒꯤ ꯅꯨꯡꯉꯥꯏꯕ꯭ꯔꯣ
ꯎꯝ ꯑꯗꯨꯝ ꯅꯨꯡꯉꯥꯏꯌꯦ ꯑꯗꯣ ꯍꯌꯦꯡꯗꯤ ꯑꯩꯈꯣꯏ ꯑꯦꯛꯖꯥꯝ ꯑꯃ ꯂꯩꯌꯦꯕꯀꯣ
ꯎꯝ
ꯑꯗꯒꯤ ꯑꯗꯨꯝ ꯍꯥꯏ ꯃꯊꯥ ꯁꯥꯔ ꯂꯩꯔꯦ ꯂꯥꯏꯔꯤꯛꯁꯨ ꯄꯥꯅꯤꯡꯗꯕ ꯑꯩꯗꯣ ꯑꯗꯨ ꯍꯥꯏꯗꯤ ꯑꯦꯛꯖꯥꯝꯗꯤ ꯄꯥꯁ ꯌꯥꯝ ꯇꯧꯅꯤꯡꯕ ꯃꯥꯔꯀꯗꯤ ꯌꯥꯝ ꯋꯥꯡꯅꯤꯡꯕ ꯂꯥꯏꯔꯤꯛꯇꯤ ꯄꯥꯅꯤꯡꯗꯕ ꯑꯗꯨꯝ ꯅ ꯅꯪꯗꯤ ꯀꯩꯀꯩ ꯇꯧꯒꯦ
ꯑꯩꯗ꯭ꯔꯕ ꯏꯔꯤꯦ
ꯎꯝ ꯀꯌꯥꯝ ꯏꯔꯕꯥ
ꯇ꯭ꯋꯦꯟꯇꯤ ꯂꯣꯏꯔꯦ ꯇ꯭ꯋꯦꯟꯇꯤ ꯃ ꯋꯥꯗ
ꯑꯣ ꯁꯤꯛꯁꯇꯤ ꯏꯗꯕ ꯅꯠꯇ꯭ꯔꯣ
ꯑꯥ
ꯎꯝ ꯑꯩꯁꯨ ꯇ꯭ꯋꯦꯟꯇꯤꯗ ꯉꯥꯏꯔꯦ ꯏꯕ ꯑꯗꯨꯝ ꯉꯝꯗ꯭ꯔꯦ ꯋꯥꯔꯦ ꯏꯕꯗꯣ ꯃꯌꯥꯝ ꯌꯥꯝꯕꯒꯤꯀꯣ ꯑꯝꯇ ꯏꯗ꯭ꯔꯦ ꯉꯝꯗ꯭ꯔꯦ
ꯏꯤꯊꯣꯛꯑꯣ
ꯍ ꯎꯝ ꯑꯗꯣ ꯍꯌꯦꯡꯗꯣ ꯑꯃꯨꯛ ꯇꯦꯁ ꯂꯩꯕꯅꯤꯅ ꯑꯦꯛꯖꯥꯝ ꯂꯩꯕꯅꯤꯅ ꯏꯔꯔꯣꯏꯗ ꯉꯁꯤꯗꯤ ꯂꯥꯏꯔꯤꯛ ꯂ ꯄꯥꯔꯅꯤ
ꯑꯣ ꯍ ꯑꯦꯛꯖꯥꯝ ꯍꯔꯣꯏꯨ
ꯎꯝ ꯅꯪꯗꯤ ꯎꯝ ꯇꯨꯗꯦ ꯅꯪꯗꯤ ꯌꯨꯝ ꯄꯥꯜꯂꯕ꯭ꯔꯣ
ꯄꯟꯈꯔ꯭ꯦ ꯅꯪꯗꯤ ꯄꯜꯂꯥꯕꯣ
ꯑꯩꯁꯨ ꯄꯥꯟꯒꯦ ꯇꯧꯔꯦ
ꯑꯣ ꯀꯩ ꯂꯝ ꯗꯥꯥ
ꯂꯝꯗꯣ ꯑ ꯑꯩꯈꯣꯏꯒꯗꯤ ꯑꯩꯈꯣꯏ ꯑꯩꯈꯣꯏꯒꯗꯤ ꯑꯗꯨꯝ ꯅꯛꯅꯔꯅꯤ
ꯑꯣꯝ ꯍꯔꯦꯅꯤ ꯀꯩꯅꯣ
ꯎꯝ ꯍ ꯑꯔꯥꯞꯄꯗꯤ ꯑꯁ ꯍꯌꯦꯡꯉꯣ ꯀꯣ ꯁꯨꯝ ꯌꯨꯝꯗ ꯄ꯭ꯔꯣꯕ꯭ꯂꯦꯝ ꯑꯃ ꯊꯣꯛꯂꯛꯄꯗ ꯆꯠꯀꯦ ꯍꯥꯏꯕꯗꯣ ꯐꯔꯛ ꯌꯥꯝ ꯇꯥꯅꯦꯕ ꯑꯗꯨ ꯅꯛꯑꯗꯤ ꯑꯌꯨꯛ ꯇꯁꯨ ꯅꯨꯡꯊꯤꯟꯜꯗꯁꯨ ꯅꯨꯃꯤꯗꯥꯡꯗꯁꯨ ꯑꯗꯨꯝ ꯆꯠꯄ ꯌꯥꯔꯦ ꯅꯨꯃꯤꯠꯀꯤꯁꯨ ꯆꯠꯄ ꯌꯥꯔꯦ
ꯐꯔꯦ
ꯑꯗꯨ ꯐꯦ ꯅꯪꯗꯤ ꯄꯥꯟꯈꯤꯔꯣꯏꯗ꯭ꯔꯣ
ꯑꯩꯁꯨꯕꯥ ꯏ
ꯎꯝ ꯑꯩꯁ ꯄꯥꯟ ꯊꯣꯛꯣꯛꯅꯤꯗ ꯂꯩꯔꯀ ꯇꯝꯃꯔꯣꯏꯗ ꯇꯝꯅꯤꯡꯗ꯭ꯔꯥ
ꯑꯗꯨꯅ ꯐꯔꯦꯅꯦ
ꯎꯝ ꯑꯗꯣ
ꯄꯟꯊꯣꯀꯣꯀꯣ ꯑꯗꯨꯗꯤ
ꯂꯥꯛꯑꯦ ꯍꯣꯏ ꯑꯩ ꯂꯨꯍꯣꯡꯕꯗ ꯂꯥꯛꯑꯣ ꯅꯪ
ꯀꯔꯤꯌ
ꯑꯩ ꯂꯨꯍꯣꯡꯕꯗ ꯂꯥꯛꯑꯣ
ꯑꯣꯀꯦ ꯅꯔꯣꯣꯡꯕꯂ ꯀ
ꯑ ꯆꯗꯔꯤ
ꯅꯪꯗꯤꯨ ꯅꯪꯒꯤ ꯂꯨꯍꯣꯡꯕ ꯂꯥꯛꯀꯦ
ꯂꯥꯛ ꯑꯣ ꯑꯁ ꯑꯩꯗꯤ ꯌꯦꯟ ꯆꯥꯗꯕ ꯀꯨꯏꯔꯦ ꯌꯦꯟꯁꯨ ꯆꯥꯅꯤꯡꯉꯦ
ꯍꯌꯦꯟ ꯌꯧꯎ ꯗꯥ ꯅꯥ
ꯎꯝ ꯍꯌꯦꯡꯕꯨꯗꯤ ꯆꯥꯕ ꯐꯪꯉꯅꯤ ꯅꯜꯂꯤ ꯀꯥꯏ ꯀꯩꯇ ꯅꯤꯡꯪꯒ
ꯑꯩꯗꯤ ꯍꯧꯖꯤꯛ ꯉꯥ ꯊꯣꯡꯕ ꯆꯥꯅꯤꯡ
ꯎꯝ ꯑꯩ ꯂꯨꯍꯣꯡꯕꯗ ꯉꯥ ꯇꯧꯔꯝꯒꯦ ꯅꯪ ꯂꯥꯛꯑꯣ
ꯑꯦ
ꯑꯗꯨ ꯅꯪ ꯍꯣꯡꯕꯗꯁꯨ ꯍꯥꯏꯔꯛꯎ ꯀꯣ
ꯎꯝ ꯍꯦꯛ ꯂꯑꯣ
ꯎꯝ ꯂꯥꯛꯇꯣꯅꯦ ꯑꯩ
ꯅꯣꯡꯌꯥꯝ ꯀꯟꯅ ꯇꯥꯕ ꯃꯥꯜꯂꯦ
ꯎꯝ ꯎ ꯅꯠꯇꯦ ꯒꯥꯔꯤꯔꯤ ꯌꯥꯝ ꯒꯥꯔꯤꯁꯨ ꯌꯥꯝ ꯆꯤꯟꯕ ꯒꯥꯔꯤ ꯌꯥꯝ ꯆꯠꯄ ꯂꯝꯕꯤ ꯃꯄꯥꯟ ꯑꯣꯏꯕꯒꯤꯅꯤ ꯎꯝ
ꯎꯝ
ꯁꯔꯦ ꯉꯁꯤꯗꯤ ꯇꯨꯝꯕꯨ ꯇꯨꯝꯅꯥꯡꯉꯦ
ꯌꯥꯝꯃ ꯂꯥꯡꯉꯦ ꯌꯥꯝꯅ ꯂꯥꯡꯉꯦꯀꯣ ꯍꯜꯂꯣ ꯍꯜꯂꯣ
ꯇꯥꯏꯌꯦ
ꯅꯪꯒꯤ ꯁꯣꯗꯔꯝ ꯅꯪ ꯁꯣꯏꯟꯗ ꯗꯣ ꯌꯥꯝ ꯇꯞꯄꯤ
ꯅꯪꯅ ꯉꯥꯡꯄꯁꯨ ꯌꯥꯝꯅ ꯇꯞꯅ ꯇꯥꯏꯌꯦ
ꯃꯤꯠ ꯅꯨꯡꯉꯥꯏꯇꯕꯗꯤ ꯃꯥꯜ
ꯃꯤꯠ ꯌꯥꯗꯕ ꯃꯥꯜꯂꯦ ꯈꯪꯗꯦ ꯑꯩꯁꯨ ꯐꯧꯗ ꯀꯥꯏꯑ ꯑꯗꯨ ꯀꯩꯅꯣ ꯈꯪꯗꯦ ꯅꯪ ꯅꯪꯅ ꯉꯥꯡꯕꯁꯨ ꯌꯥꯝ ꯇꯞꯅ ꯇꯥꯏꯌꯦꯕ
ꯅꯪꯅ ꯉꯥꯡꯕꯁꯨ ꯇꯞꯅ ꯇꯥꯛꯑꯦ ꯑꯩꯉꯣꯟꯗ
ꯀꯔꯤ ꯒꯤ ꯅꯣ ꯈꯪꯗꯦꯅꯦ ꯅꯪ ꯑꯦꯛꯖꯥꯝꯒꯤ ꯀꯌꯥꯝ ꯄꯥꯔꯒꯦ
ꯄꯗꯦꯗꯥ ꯅꯡ ꯗꯤ ꯄꯥꯔꯕꯔꯣ
ꯑꯩꯁꯨ ꯄꯥꯗꯦ ꯄꯥꯗꯦꯗ ꯏꯕ ꯌꯥꯝꯕꯒꯤꯀꯣ ꯑꯗꯨꯝ ꯏꯔꯒ ꯑꯗꯨꯝ ꯂꯩꯕ ꯑꯗꯨ ꯏꯕꯗꯣ ꯌꯥꯝꯃꯟꯕꯒꯤ ꯑꯗꯨꯝ ꯄꯥꯕꯁꯨ ꯑꯗꯨꯝ ꯇꯜꯂꯕ ꯄꯥꯗ ꯅꯠꯇꯦ
ꯍꯥꯝ
ꯂꯤꯟꯊꯣꯏ ꯍꯌꯦꯡꯗꯤ ꯀ꯭ꯂꯥꯁ ꯆꯠꯀꯗ꯭ꯔꯣ
ꯆꯠꯀꯅꯤ ꯅꯪꯒꯤ ꯆ ꯈꯠꯇ꯭ꯔꯣ
ꯎ ꯆꯠꯀꯅꯤ ꯍꯌꯦꯡꯗꯤ ꯇꯦꯁ ꯃꯆꯥ ꯑꯃ ꯑꯦꯛꯖꯥꯝ ꯑꯃ ꯂꯩꯕꯅꯤꯅ ꯂꯥꯏꯔꯤꯛꯁꯨ ꯄꯥꯗꯕꯅꯦꯅ ꯈꯪꯗꯦ ꯀꯃꯥꯏꯅ ꯇꯧꯗꯣꯏꯅ ꯅꯪꯗꯤ ꯀꯣꯏꯕꯒ ꯆꯠꯅꯤꯡꯗ꯭ꯔꯣ
ꯆꯠꯅꯤꯡꯉ ꯑꯩ ꯕꯖꯥꯔ ꯆꯠꯅꯤꯡꯉꯤ
ꯑꯩꯁꯨ ꯕꯖꯥꯔꯗ ꯆꯠꯅꯤꯡꯉꯦ ꯑꯗꯨꯒ ꯄꯣꯠ ꯆꯩꯩ ꯃꯌꯥꯝ ꯂꯩꯅꯤꯡꯉꯦ
ꯑꯩꯁꯨ ꯂꯩꯅꯤꯡꯉꯦ
ꯑꯗꯣ ꯄꯩ ꯄꯩꯁꯥꯁꯨ ꯂꯩꯇꯕ ꯑꯩꯁꯦ
ꯎꯝ
ꯑꯗꯣ ꯍꯌꯦꯡꯗꯣ ꯑꯩꯗꯣ ꯀ꯭ꯂꯥꯁ ꯂꯣꯏꯔꯒ ꯆꯠꯀꯦꯅ ꯇꯧꯕꯅꯦ ꯑꯗꯣ ꯈꯪꯗꯦ ꯌꯥꯔꯛꯀꯗ꯭ꯔꯥ ꯁꯨꯇꯤ ꯂꯧꯕꯗ
ꯀ꯭ꯂꯥꯁ ꯂꯣꯏꯔꯒ
ꯎꯝ
ꯆꯠꯂꯣ ꯆꯂꯣ
ꯎꯝ ꯑꯗꯨ ꯄꯩꯁꯥꯗꯤ ꯈꯪꯗꯦ ꯑꯩꯁꯨ ꯀꯃꯥꯏꯅ ꯇꯧꯗꯣꯏꯅꯣ
ꯃꯅꯤ ꯂꯩꯇꯕ
ꯄꯩꯁꯥꯁꯦ ꯂꯩꯇꯦꯗ ꯃꯤꯉꯣꯟꯗꯒꯤ ꯂꯧꯔꯒ ꯆꯠꯄ꯭ꯔꯥ ꯀꯩꯅꯣꯝ ꯇꯧꯔꯅꯤ ꯍꯌꯦꯡꯗꯤ
ꯎꯝ ꯃꯤꯉꯣꯟꯗꯤ ꯄꯨꯔꯗꯤ ꯅꯪ ꯍꯌꯦꯡ ꯁꯤꯡꯉꯝꯗꯥꯏ ꯋꯥꯔꯣꯏꯗ꯭ꯔꯣ
ꯑꯗꯨꯕꯨꯗꯤ ꯍꯌꯦꯡ ꯑꯩ ꯊꯕꯛ ꯇꯧꯗꯣꯔꯦ
ꯎꯝ
ꯑꯩ ꯊꯕꯛ ꯇꯧꯗꯣꯔꯦ ꯑꯗꯨꯗꯨꯅ ꯄꯤꯔꯅꯤ ꯑꯗꯣ ꯅꯪꯁꯨ ꯂꯥꯛꯑꯣ ꯕꯖꯥꯔꯗ
ꯂꯥꯛꯀꯦ ꯂꯥꯛꯀꯦ
ꯑꯗꯨꯒ ꯕꯖꯥꯔꯗ ꯊꯦꯡꯅꯔꯒ ꯀꯩ ꯀꯩꯅꯣ ꯂꯩꯃꯤꯟꯅꯔꯁꯦ
ꯎꯝ
ꯑꯆꯥꯄꯣꯠꯀ ꯆꯥꯔꯒ ꯑꯃꯨꯛ ꯍꯜꯂꯁꯦ ꯅꯪ ꯌꯨꯝꯗ ꯂꯩꯕ꯭ꯔꯣ ꯀꯥꯏ ꯂꯩꯒꯦ
ꯑꯥꯎ ꯏꯗ ꯂꯩ ꯌꯦ ꯅꯪꯗꯤ ꯀꯥꯏꯗ ꯂꯩꯒꯦ
ꯑꯩꯗꯤ ꯍꯣꯁꯇꯦꯜꯗ ꯂꯩꯗ
ꯑꯣ
ꯌꯨꯝꯗꯒ ꯆꯠꯄ ꯐꯪꯗ꯭ꯔꯥ
ꯅꯨꯡꯉꯥꯏꯇꯦ
ꯎꯝ ꯌꯨꯝ ꯍꯣꯁꯇꯦꯜꯗ ꯂꯩꯔꯕꯅꯤꯅ ꯍꯋꯥꯏꯇꯁꯨ ꯑꯗꯨꯝ ꯆꯥꯔꯦ ꯑꯗꯣ ꯑꯍꯥꯎꯕꯁꯨ ꯆꯥꯕ ꯐꯪꯗ꯭ꯔꯦ ꯑꯗꯣ ꯋꯥꯁꯨꯨꯋꯥꯔꯦ ꯌꯨꯝꯗꯁꯨ ꯆꯠꯅꯤꯡꯉꯦ ꯆꯠꯄꯁꯨ ꯐꯪꯗ꯭ꯔꯦ ꯑꯗꯣ ꯑꯗꯨ ꯑꯦꯛꯖꯥꯝ ꯀꯨꯏꯔꯔꯣꯏꯗ ꯁꯤꯗ ꯂꯩꯗꯧꯕ ꯑꯗꯨ
ꯎꯝ
ꯑꯦꯛꯖꯥꯝ ꯂꯣꯏꯔ ꯑꯗꯨꯝ ꯆꯠꯂꯅꯤ
ꯌꯨꯝꯗ ꯂꯩꯔꯅꯤ
ꯎꯝ ꯌꯨꯝꯗ ꯂꯩꯔꯅꯤ ꯑꯗꯨꯒ ꯑꯦꯛꯖꯥꯝ ꯍꯥꯏꯩꯗꯣꯛꯑꯒ ꯑꯃꯨꯛ ꯊꯕꯛ ꯇꯧꯔꯅꯤ ꯖꯥꯝ ꯍꯩꯗꯣꯛꯇ꯭ꯔꯤ ꯐꯥꯎꯗꯤ ꯑꯃꯨꯛ ꯊꯕꯛ ꯇꯧꯕ ꯌꯥꯔꯣꯏ
ꯅꯨꯉꯥꯏꯔꯦꯗꯅ
ꯎꯝ ꯉꯥꯏꯔꯅꯤ ꯑꯗꯨꯒ ꯌꯨꯝꯁꯨ ꯄꯥꯟꯊꯣꯛꯑꯅꯤ ꯑꯩ
ꯅꯣꯏꯒꯤ ꯄꯦꯔꯦꯟꯁꯅ ꯌꯥꯔꯕꯣ
ꯎꯝ ꯄꯦꯔꯦꯟꯁꯅ ꯄꯥꯜꯂꯣ ꯍꯥꯏꯔꯦ ꯄꯥꯟꯊꯣꯛꯑꯅꯤ
ꯑꯣ ꯑꯩ ꯕꯥꯔꯇꯣꯟ ꯇꯧꯔꯛꯎꯀꯣ
ꯎꯝ ꯇꯧꯔꯛꯀꯦ ꯑꯗꯣ ꯅꯪ ꯉꯥ ꯆꯥꯅꯤꯡꯉꯦ ꯍꯥꯏꯕꯅꯤꯅ ꯑꯩ ꯅꯪꯒꯤ ꯉꯥ ꯇꯧꯔꯝꯗꯣꯏꯅꯤꯀꯣ ꯑꯇꯩꯗꯤ ꯀꯩꯀꯩ ꯆꯥꯅꯤꯡꯒꯦ ꯅꯪ
ꯉꯥ ꯆꯅꯤꯡꯉꯦ
ꯉꯥ ꯇꯪꯂꯣ
ꯑ
ꯍꯣꯏ ꯑꯗꯨꯗꯤ ꯑꯩ ꯉꯥ ꯉꯥꯗꯣ ꯐꯖꯅ ꯊꯣꯡꯕꯤꯔꯝꯃꯒꯦꯀꯣ ꯅꯪꯒꯤ ꯑꯗꯨꯗꯣ ꯅꯪ ꯂꯥꯛꯑꯣꯀꯣ
ꯑꯧ ꯂꯥꯛꯀꯦ
ꯎꯝ ꯅꯪꯒꯤꯗꯗꯤ ꯑꯩ ꯏꯆꯥꯒ ꯄꯨꯔ ꯂꯥꯛꯇꯣꯏꯅꯤꯗ
ꯂꯥꯛꯑꯣ
ꯅꯪꯁꯨ ꯂꯥꯏꯔꯤꯛꯇꯨ ꯄꯥꯋꯣ ꯑꯦꯛꯖꯥꯝ ꯀꯨꯏ ꯑꯦꯛꯖꯥꯝ ꯀꯨꯏꯗ꯭ꯔꯦ ꯍꯥꯏꯕꯅꯤꯅ ꯀꯣ
ꯑ ꯅꯪꯁꯨ ꯄꯥꯎꯀꯣ
ꯎꯝ ꯏꯕꯗꯣ ꯃ ꯏꯕꯗꯨꯁꯨ ꯑꯗꯨꯝ ꯂꯣꯏꯁꯤꯟꯅꯉꯥꯏꯒꯤ ꯑꯗꯨꯝ ꯇꯧꯔꯣ ꯑꯗꯨꯗꯨꯒ ꯂꯥꯏꯔꯤꯛꯁꯨ ꯑꯗꯨꯝ ꯄꯥꯎ
ꯅꯪꯁꯨꯨ ꯄꯥꯎꯑꯣ
ꯎꯝ ꯅꯪ ꯉꯁꯤꯗꯤ ꯀ꯭ꯂꯥꯁ ꯆꯠꯄ ꯅꯠꯇ꯭ꯔꯣ
ꯑꯧ ꯆꯠꯂꯦ
ꯎꯝ
ꯅꯪꯗꯤ
ꯑꯩꯁꯨ ꯆꯠꯂꯦ
ꯅꯪ ꯁꯥꯎꯟꯗ ꯌꯥꯝ ꯇꯥꯃꯜꯂꯦ
ꯎꯝ
ꯆꯥꯛꯇꯣ ꯆꯥꯊꯣꯛꯑꯣ
ꯇꯗ꯭ꯔꯕꯣ
ꯇꯥꯏꯌꯦ ꯇꯥꯏꯌꯦ
ꯑꯁ ꯁꯥꯏꯌꯦꯀꯣ
ꯎꯝ ꯁꯥꯏ
ꯑꯁ ꯑꯩꯈꯣꯏꯗꯤ ꯁꯤ ꯁꯥꯕꯁꯤꯗ ꯗ꯭ꯌꯨꯇꯤꯒ ꯆꯠꯂꯝꯃꯦ ꯑꯗꯨꯗꯁꯨ ꯑꯁ ꯂꯩꯕ ꯉꯝꯗꯦ ꯌꯥꯝ ꯁꯥ ꯁꯥꯏꯌꯦ ꯍꯣꯁꯄꯤꯇꯥꯜꯗꯁꯨ